ꯏꯌꯥꯝꯕ ꯅꯨꯉꯥꯏꯔꯤꯕꯣ
ꯅꯨꯉꯥꯏꯔꯤꯅ‌ꯦ
ꯑꯁ ꯍꯧꯖꯤꯛꯀꯥꯟꯁꯤꯕꯨ ꯀꯩ ꯀꯩ ꯇꯧꯔꯤ
ꯑꯁ ꯍꯩꯖꯤꯛꯀꯥꯟ ꯅꯥ ꯇꯨꯕ ꯆꯥꯔ ꯑꯗꯨꯝ ꯂꯩꯔꯤ ꯅꯥꯕ ꯊꯕꯛꯀꯥ ꯆꯠꯇ꯭ꯔꯦ
ꯇꯨꯝꯕ ꯆꯥꯕꯒ ꯇꯧꯔ ꯑꯗꯨꯝ ꯂꯩꯔꯕ
ꯅꯨꯉꯥꯏꯖꯩꯅ ꯁꯤ ꯅꯨꯉꯥꯏꯇ꯭ꯔ‌ꯣ ꯄꯨꯟꯁꯤꯁ‌ꯦ
ꯅꯨꯡꯥꯏꯌ‌ꯦ
ꯆꯥꯔ ꯇꯨꯝ ꯈꯔ ꯇꯧꯔ ꯂꯩꯕꯁꯤꯅ ꯄꯨꯟꯁꯤ ꯁꯤ ꯅꯨꯡꯉꯥꯏꯕꯗ
ꯊꯕꯛ ꯑꯃ ꯂꯩꯇ꯭ꯔꯦ
ꯊꯕꯛ ꯍꯥꯏꯔ ꯂꯩꯇꯦꯗ
ꯀꯩ
ꯊꯕꯛ ꯏꯪꯈꯥꯡꯒꯥꯗꯨ ꯆꯠꯇ꯭ꯔꯦꯕ
ꯂꯥꯏꯔꯤꯛ ꯂꯥꯏꯁꯨ ꯄꯥꯕꯁꯨ ꯇꯜꯂꯦ ꯑꯗꯨꯅ ꯑꯗꯨꯝ ꯆꯥ ꯊꯛꯑ ꯈꯔ ꯄꯨꯡꯍꯩ ꯂꯩꯕ ꯅꯠꯇ꯭ꯔꯗꯤ
ꯑꯗꯨꯗꯤ ꯄꯈꯤꯡ ꯍꯤꯡꯉꯤꯌꯦꯗꯨꯅꯤꯅꯦ꯫
ꯎꯝ ꯃꯥꯅꯦ ꯄꯍꯤꯡ ꯍꯤꯡꯕꯅꯦ ꯍꯤꯡꯕꯕꯨ ꯀꯩꯅꯣꯅꯦ ꯍꯤꯡꯕꯕꯨ ꯍꯩꯔꯗꯤ ꯑꯗꯨꯝ ꯄꯅꯨꯡ ꯅꯨꯡꯉꯥꯏꯕꯅꯦ꯫
ꯑꯁꯥ ꯊꯣꯛꯇ꯭ꯔꯁꯨ ꯌꯥꯏꯑꯦꯕ
ꯌꯥꯏ ꯄꯩꯁꯥꯗꯤ ꯈꯔ ꯇꯥꯟꯁꯤꯜꯂꯤꯗꯅ ꯅꯪ ꯊꯥ ꯑꯃ ꯆꯅꯥꯉꯥꯏ ꯁꯠ ꯇꯟꯖꯤꯟꯕꯥ ꯑꯗꯨꯙꯥꯅꯦ ꯄꯪꯍꯤꯡ ꯍꯤꯡꯕ ꯈꯨꯅꯨꯡꯉꯥꯏꯗꯤ ꯂꯩꯇꯔ꯭ꯦ ꯅꯪꯁꯨ ꯇꯧꯅꯤꯡꯉꯗꯤ ꯇꯧꯑꯣ ꯌꯥꯏꯌꯦ ꯀꯥꯌꯥꯝ ꯅꯨꯡꯉꯥꯏꯌꯦ ꯌꯦꯡꯉꯨ
ꯎꯝ ꯎꯝ ꯀꯌꯥ ꯄꯪꯍꯤꯡꯕꯁꯤ ꯌꯥꯝ ꯅꯨꯡꯉꯥꯏꯌꯦꯕ
ꯑꯦ ꯅꯪꯅꯦ ꯍꯤꯡꯗ꯭ꯔꯤꯔꯤꯕꯅꯤꯅꯥ ꯍꯌꯦꯡꯅꯦ ꯑꯩꯁꯦ ꯄꯪꯍꯤꯡ ꯍꯤꯡꯕꯁ ꯍꯦꯛ ꯍꯩꯈ꯭ꯔꯕ ꯗꯨꯅ ꯅꯨꯡꯉꯥꯏꯕꯒꯤ ꯃꯑꯣꯡꯗꯅꯦꯕ ꯄꯪꯍꯤꯡ ꯍꯤꯡꯉꯛꯑꯅꯤ
ꯎꯝ ꯅꯨꯡꯉꯥꯏꯅꯤ ꯅꯨꯡꯉꯥꯏꯅꯤ ꯍꯌꯦꯡꯋꯥꯏ ꯅꯪ ꯃꯌꯨꯝ ꯅꯀꯩ ꯄꯥꯜꯂꯛꯄ ꯄꯩꯁꯥ ꯅꯨꯡꯁꯥ ꯄꯩꯁꯥ ꯅꯨꯡꯁꯥ ꯃꯌꯥꯝ ꯆꯪꯉꯛꯄꯗꯗꯤ ꯅꯪ ꯄꯛꯍꯤꯡ ꯍꯤꯡꯕ ꯌꯥꯔꯣꯏ
ꯀꯩ ꯅꯣ ꯌꯨꯝ ꯀꯩ ꯄꯥꯟꯕ ꯀꯥꯏꯅ ꯌꯨꯝ ꯀꯩꯗꯨ ꯅꯥꯕ ꯄꯥꯟꯗ ꯌꯥꯗꯦ ꯍꯥꯏꯕ ꯂꯩꯕꯣꯅ ꯑꯗꯨꯨꯝ ꯅꯨꯡꯉꯥꯏꯅ ꯑꯗꯨꯝ ꯈꯣꯆꯠ ꯆꯠꯂꯒ ꯑꯇꯣꯞꯄ ꯂꯩꯕꯥꯛꯁꯤꯡꯅ ꯈꯣꯆꯠ ꯆꯠꯂꯒ ꯌꯨꯝ ꯅꯨꯡꯉꯥꯏꯅ ꯂꯩꯈꯥꯏꯒ ꯑꯗꯨꯝ ꯀꯩꯅꯣꯅꯦ
ꯅꯩꯔꯦꯅꯦ ꯑꯇꯣꯄ ꯂꯩꯕꯥꯛꯇꯒ ꯆꯠꯊꯦꯛꯄꯤ ꯇꯧꯔꯤꯕ
ꯑꯦ ꯆꯠꯊꯣꯛꯑꯗꯧꯅꯤ ꯀꯩꯅꯣꯅꯦ ꯑꯦ ꯀꯩꯅꯣ ꯍꯤꯡꯉꯤꯁꯤꯕꯣ ꯁꯋꯥꯏꯗ ꯁꯨꯝ ꯂꯣꯏꯁꯤꯜꯂꯒꯦ ꯍꯥꯏꯔꯣ
ꯐꯩꯌꯦ ꯐꯩꯌꯦ ꯑꯗꯨꯝ ꯑꯃ ꯇꯧꯋꯤꯗꯣ ꯐꯩꯌꯦ
ꯀꯩꯀꯩ ꯇꯧꯔꯤꯕ
ꯑꯩꯈꯣꯏꯗꯤ ꯍꯣꯇꯦꯜ ꯍꯣꯇꯦꯜ ꯇꯧꯔꯤꯌꯦ ꯆꯥꯛ ꯍꯣꯇꯦꯜ
ꯑꯦ ꯅꯣꯏ ꯆꯥꯛ ꯍꯣꯇꯦꯟ ꯇꯧꯔꯕ ꯍꯥꯏꯁꯦ ꯑ ꯌꯥꯏꯅꯦ ꯑꯗꯨ ꯅꯣꯡ ꯐꯥꯗꯣꯛ ꯂꯥꯛꯑ ꯁꯦꯠꯂ ꯌꯥꯏꯅꯦ
ꯂꯥꯛꯑꯣ ꯂꯥꯛꯑꯣ
ꯑꯩꯗꯣ ꯊꯣꯡ ꯊꯥꯛꯄꯒꯤ ꯀꯣꯔꯁ ꯑꯃ ꯆꯠꯂꯨꯕꯅꯦꯕ ꯀꯥꯂ
ꯑꯣ ꯅꯪ ꯆꯦꯞ ꯑꯣꯏꯔꯦ
ꯑ ꯁꯦꯐ ꯑꯣꯏꯔꯦ ꯑꯩꯅ ꯁꯦꯐ ꯑꯣꯏꯔꯒ ꯑꯈꯣꯏ ꯍꯣꯁꯇꯦꯜ ꯍꯪꯇꯣꯛꯑꯦ
ꯥꯅꯥꯕ
ꯗꯥꯏꯀꯣꯟ ꯃ ꯈꯣꯏꯒꯤ ꯈꯔ ꯔꯦꯁꯣꯝꯇꯨꯁꯨ ꯑꯩꯁ ꯍꯦꯠ ꯁꯦꯞꯈꯣꯏꯅ ꯄꯨꯔꯦ ꯔꯦꯁꯣꯡ ꯑꯃ ꯈꯣꯏ ꯑꯗꯥꯏ ꯗꯁꯨ
ꯎꯝ
ꯗꯩ ꯑꯈꯣꯏ ꯆꯥꯛ ꯍꯣꯇꯦꯜ ꯅꯨꯡꯗꯥꯡ ꯅꯨꯡꯗꯥꯡ ꯈꯛꯇꯅꯤ ꯑꯈꯣꯏ ꯆꯥꯛ ꯍꯣꯇꯦꯜ ꯑ ꯔꯦꯁꯇꯨꯔꯦꯟꯗꯅ ꯅꯨꯡꯗꯥꯡ ꯅꯨꯡꯗꯥꯡ ꯆꯠꯄ ꯆꯥꯛ ꯍꯣꯇꯦꯟꯗꯅ ꯑꯩ ꯀꯩꯅꯣꯕ ꯑꯗꯨꯒꯤ ꯄꯣꯠꯁ
ꯑꯗꯨꯗꯤ ꯀꯥꯟꯅꯗꯦ ꯈꯣꯏꯅꯒ ꯈꯔꯒ ꯆꯠ ꯆꯅꯤꯡꯉꯒ ꯑꯗꯨꯝ ꯁꯆꯠ ꯆꯠ ꯂꯥꯛꯁꯤꯜꯂ ꯂꯣꯏ
ꯂꯥꯛꯁꯟꯂꯨ ꯀꯅꯣ ꯌꯥꯏꯌꯦ ꯌꯥꯏꯌꯦ ꯂꯥꯛꯄꯗꯣ ꯀꯩꯅꯣꯗ ꯑꯣꯏꯅ ꯂꯥꯛꯑꯣ ꯆꯥꯛ ꯍꯣꯇꯦꯜꯗ ꯑꯣꯏꯅ ꯂꯥꯛꯑꯣ ꯆꯥꯛ ꯍꯣꯇꯦꯜꯗꯨꯗꯤ ꯑꯈꯣꯏꯒꯤ ꯑ ꯑꯈꯣꯏ ꯕꯖꯥꯔ ꯁꯦꯠ ꯑꯃ ꯂꯩꯗꯅ ꯑꯗꯥꯏꯒꯤꯗꯨꯗ ꯑꯣꯏꯅ ꯂꯥꯛꯑꯣ
ꯍꯣꯏꯅꯦ ꯂꯥꯛꯀꯦꯅꯦ
ꯑꯗꯨꯒꯤꯗꯨꯗ ꯆꯥꯛ ꯍꯣꯇꯦꯟ ꯂꯩꯔꯤꯌꯦ ꯎꯝ ꯆꯥꯛ ꯍꯣꯇꯦꯟ ꯑꯩ ꯏꯊꯟꯗꯒꯤꯅꯦ ꯆꯥꯛ ꯍꯇꯦꯟ ꯑꯃꯈꯛꯇꯅꯦ ꯑꯗꯨꯗ ꯑꯗꯨꯝ ꯂꯥꯛꯑꯣ ꯄꯥꯎ ꯐꯥꯎꯔꯣ ꯑꯗꯨꯗꯨꯒ ꯂꯥꯛꯑꯝꯗꯥꯏꯗ ꯑꯗꯨꯒ ꯀꯩꯅꯣ ꯏꯌꯥꯝꯕꯅ ꯆꯥꯅꯤꯡꯉꯤ ꯀꯩꯅꯣ ꯀꯩ ꯆꯥꯅꯤꯡꯒꯦ
ꯅꯪꯅꯕꯨ ꯊꯣꯡꯕꯨ ꯊꯣꯡꯉ ꯂꯩꯔꯝꯕꯅꯦ ꯑꯩꯈꯣꯏ ꯑꯗꯨꯝ ꯈꯦꯠꯂꯗꯧꯅꯤꯅꯦ
ꯑꯈꯣꯏ ꯆꯥꯛ ꯍꯣꯇꯦꯜꯅꯤ ꯂꯣꯏ ꯁꯨꯅ ꯐꯪꯉꯦ ꯑꯌꯥꯝꯕꯅ ꯍꯥꯏꯗꯤ ꯁꯥ ꯉꯥ ꯀꯣ ꯁꯥ ꯉꯥꯗꯨꯁꯨ ꯑꯗꯨꯝ ꯌꯦꯟ ꯌꯦꯟ ꯉꯥꯅꯨ ꯑꯗꯒꯤ ꯗꯤꯐ ꯄꯣꯛ ꯂꯣꯏ ꯐꯪꯉꯦꯕ ꯑꯗꯒꯤ ꯃꯦꯔ ꯃꯦꯁ
ꯑꯗꯨꯗꯤ ꯎꯝ ꯄꯩꯁꯥ ꯐꯖꯅ ꯇꯥꯜꯂꯦ
ꯑꯁ ꯄꯩꯁꯥꯖꯦ ꯏꯌꯥꯝꯕ ꯈꯔ ꯇꯥꯟꯍꯟꯗꯗꯤ ꯆꯗꯒꯤ
ꯑꯁ ꯌꯥꯔꯤꯅꯦꯗꯤ ꯅꯪ ꯄꯩꯖꯥ ꯇꯥꯟ ꯂꯣꯏꯔꯀꯥꯟꯗ ꯑꯈꯣꯏ ꯁꯨꯃꯥꯏꯅ ꯑꯃꯨꯛ ꯅꯨꯡꯉꯥꯏꯇꯣꯛꯑꯒ ꯂꯣꯏꯔꯦ ꯀꯩꯅꯣ
ꯃꯥꯅꯦ ꯃꯥꯅꯦ ꯅꯨꯡꯉꯥꯏ ꯎꯝ ꯄꯩꯁꯥ ꯂꯩꯇꯗꯤ ꯀꯥꯏꯗ ꯅꯨꯡꯉꯥꯏ ꯌꯥꯗꯣꯏꯅꯣ
ꯍꯣꯏꯅꯦ ꯑꯈꯣꯏꯁꯨ ꯄꯩꯁꯥ ꯇꯜꯂꯒ ꯑꯃꯨꯛ ꯅꯨꯡꯉꯥꯏꯊꯣꯛꯏꯅꯤ ꯀꯩꯅꯣ ꯄꯩꯁꯥ ꯂꯩꯇꯦꯅ ꯀꯃꯥꯏꯅ ꯀꯃꯥꯏ ꯇꯧꯗꯣꯏꯅꯣ ꯁꯤꯀꯤ ꯄꯥꯏꯗꯅ ꯅꯨꯡꯉꯥꯏ ꯌꯥꯄꯣꯟꯗꯦꯅꯦ
ꯏꯌꯥꯝꯕꯒꯤ ꯄꯥꯝꯖꯕꯤ ꯑꯝꯇꯪ ꯍꯥꯏꯔꯛꯎꯗꯅ ꯆꯒꯦꯝꯄꯣꯝꯕꯒꯗꯣ ꯆꯥꯅꯤꯡꯗ꯭ꯔꯣ ꯄꯣꯛ ꯆꯒꯦꯝꯄꯣꯝꯕꯒꯗꯣ
ꯑꯁ ꯑꯩꯈꯣꯏ ꯑꯗꯨꯒꯨꯝꯕꯨꯀꯣ ꯁꯋꯥꯏꯗꯒꯤ ꯆꯕꯤꯠ ꯆꯕꯥꯠ ꯃꯅꯥ ꯃꯁꯤꯡ ꯆꯥꯗꯦ ꯑꯩꯈꯣꯏ ꯁꯖꯥꯎ ꯃꯤꯖꯥꯎ ꯇꯥꯅꯤ ꯑꯈꫭꯏ ꯆꯥꯔꯤꯁꯤ
ꯑꯁ ꯅꯅꯥꯎ ꯍꯣꯏꯒꯤ ꯄꯣꯛ ꯆꯒꯦꯝ ꯄꯣꯝꯕꯁꯦ ꯃꯤꯡꯗꯤ ꯆꯠꯄꯅꯤꯍꯦ ꯑꯩꯈꯣꯏ ꯑꯗꯋꯥꯏꯗꯗꯤ
ꯀꯔꯤꯅꯣꯅꯦ ꯅꯕ ꯐꯣꯔꯦꯟꯅꯔꯅꯕꯨ ꯆꯒꯦꯝ ꯆꯥꯕ꯭ꯔꯣ ꯅꯪ ꯉꯥꯡꯉꯤꯗꯨꯕꯨ
ꯑꯦ ꯐꯣꯔꯦꯟ ꯅꯠꯇꯤꯌꯦ ꯑꯩ ꯑꯩꯈꯣꯏ ꯌꯨꯝ ꯃꯅꯥꯛꯇꯅꯦ
ꯅꯠꯇꯦ ꯐꯣꯔꯦꯟꯅꯔꯅꯕꯨ
ꯑꯣ ꯑꯩ ꯋꯥꯈꯟꯗ ꯂꯥꯛ ꯑꯦ ꯑꯩ ꯋꯥꯈꯜ ꯂꯥꯛꯑꯦ ꯑꯩ ꯋꯥꯈꯜ ꯂꯥꯛꯑꯦ ꯐꯔꯦ ꯐꯔꯦ ꯏꯌꯥꯝꯕ ꯍꯣꯏꯅ ꯆꯥꯅꯤꯡꯉꯤꯁꯤ ꯑꯗꯨꯗꯤ ꯀꯣꯔꯤꯌꯟꯒꯤ ꯅꯠꯇ꯭ꯔ
ꯃꯥꯅꯤ ꯁꯖꯥꯎ ꯁꯖꯥꯎꯗꯣ ꯆꯥꯔꯁꯤ
ꯈꯣꯏꯗ ꯇꯧꯔꯝꯃꯒꯦ ꯂꯥꯛꯑꯣ ꯀꯩꯗꯧꯔꯒꯦ ꯏꯌꯥꯝꯕꯅ ꯆꯥꯅꯤꯡꯕꯗꯣ
ꯑ ꯇꯧꯔꯝꯃꯣ ꯅꯥꯕ ꯅꯪꯗꯨꯗ ꯍꯦꯛ ꯑꯩꯈꯣꯏ ꯃꯌꯥꯝ ꯄꯨꯔ ꯂꯥꯛꯑꯗꯧꯅꯤꯀꯣ
ꯍꯣꯏꯅꯦ ꯍꯣꯏꯅꯦ ꯂꯥꯛꯑꯣꯅꯦ ꯂꯥꯛꯑꯣꯅꯦ ꯅꯣꯡ ꯐꯥꯗꯣꯛ ꯀꯣꯏꯊꯣꯔꯛꯑꯣ ꯀꯩꯅꯣ ꯎꯅꯗꯕꯁꯨ ꯀꯨꯏꯔꯦ
ꯀꯨꯏꯔꯦꯅꯦ ꯎꯅꯗꯕ ꯑꯗꯨꯅꯤꯅꯦ ꯑꯩ ꯅꯪꯉꯣꯟ ꯅꯪꯅ ꯐꯣꯟ ꯇꯧꯔꯛꯄꯅꯦ ꯀꯔꯤꯅꯣꯅꯦ ꯍꯧꯖꯤꯛꯇ ꯐꯣꯟ ꯇꯧꯁꯤꯜꯂꯛꯏꯁꯤꯕꯣ ꯀꯌꯥꯝ ꯀꯨꯏꯔꯦ ꯃꯥꯅ ꯐꯣꯟ ꯇꯧꯔꯛꯈꯤꯗ꯭ꯔꯤꯖꯦ ꯈꯜꯂꯤꯝꯅꯤꯅꯦ
ꯃꯥꯅꯦ ꯁꯖꯥꯎꯗꯤ ꯀꯩ ꯁꯖꯥꯎꯅꯣ ꯆꯥꯅꯤꯡꯉꯤꯁꯦ ꯕꯤꯐ ꯄꯣꯛ ꯑꯦꯅꯤ ꯍꯥꯏꯔꯛꯑꯣꯅꯦ ꯃꯇꯟ ꯆꯥꯒꯦ ꯍꯥꯏꯕꯔ ꯕꯤꯞ ꯆꯥꯒꯦ ꯍꯥꯏꯕꯔ ꯄꯣꯛ ꯆꯥꯒꯦ ꯍꯥꯏꯕ꯭ꯔꯥ
ꯑꯩꯈꯣꯏꯗꯤ ꯀꯩꯅꯣꯗꯣ ꯔꯦꯠꯇꯣ ꯔꯦꯠ ꯃꯤꯠꯇꯣ
ꯔꯦꯠ ꯃꯤꯠꯁꯦ ꯔꯦꯠ ꯃꯤꯠꯁꯦ ꯑꯗꯨꯗꯤ ꯃꯇꯟ ꯕꯤꯐ ꯑꯣꯏꯅ ꯇꯧꯔꯁꯤ ꯕꯤꯐꯅ ꯐꯔꯅꯤ
ꯍꯣꯏꯅꯦ ꯔꯦꯠ ꯃꯤꯠꯄꯨ ꯑꯣꯏꯔꯗꯤ ꯌꯥꯔꯦꯕꯣ
ꯕꯤ꯭ꯐꯇꯨ ꯇꯧꯔꯒ ꯑꯗꯒꯤ ꯉꯥꯅꯨ ꯈꯔꯒ ꯂꯧꯔꯝꯃꯒꯦ ꯁꯨꯃꯥꯏꯅ ꯇꯧꯁꯤꯗ ꯍꯣꯇꯦꯜꯗꯒ ꯆꯥꯔꯒꯨꯝꯁꯤ ꯌꯥꯔꯁꯦ ꯑꯩ ꯇꯧꯔꯒꯦ ꯑꯩ ꯂꯣꯏ ꯁꯤꯜꯂꯒꯦ ꯑ ꯑꯩꯒꯤ ꯕꯥꯔꯕꯤꯀ꯭ꯌꯨꯒꯤ ꯍꯋꯤꯜ ꯂꯩꯌꯦꯕꯀꯣ ꯕꯥꯔꯕꯤꯀ꯭ꯌꯨ ꯇꯧꯕꯒꯤ ꯕꯥꯔꯕꯤꯀ꯭ꯌꯨ ꯇꯧꯔꯒ ꯅꯥꯟꯅ ꯑꯩꯈꯣꯏ ꯑꯍꯥꯡꯕꯝꯗ ꯆꯠꯂꯒ ꯀꯣ ꯂꯝꯐꯥꯡ ꯈꯔ ꯍꯛꯆꯤꯠ ꯂꯥꯡꯕ ꯃꯐꯝ ꯑꯝꯗ ꯆꯠꯂꯒ ꯄꯤꯛꯅꯤꯛ ꯀꯨꯝꯕ ꯑꯣꯏꯅ ꯇꯧꯔꯨꯔꯁꯦ
ꯌꯥꯏꯅꯦ ꯌꯥꯏꯅꯦ ꯃꯤꯉꯣꯟꯗꯖꯨ ꯌꯦꯠꯇꯕ ꯌꯥꯏꯌꯦ ꯌꯥꯏ ꯑꯗꯨ ꯑꯣꯏ ꯇꯧꯁꯤ
ꯑꯩ ꯑ ꯕꯤꯐꯇꯣ ꯃꯥ ꯉꯁꯤꯗꯩ ꯁꯦꯝꯃꯒ ꯕꯥꯔꯕ‌ꯦꯀ꯭ꯌꯨꯒ ꯅꯥꯟꯅ ꯇꯧꯊꯠꯂꯒ ꯀꯣ
ꯍ‌ꯣꯏꯅ‌‌ꯦ
ꯎꯝ
ꯑꯗꯨ ꯅꯪꯗꯤ ꯅꯪꯕꯨ ꯅꯪꯕꯨ ꯅꯍꯥꯟꯋꯥꯏꯗꯤ ꯀꯩꯟ ꯅꯥ ꯂꯥꯏꯔꯤꯛꯀ ꯌꯥꯝ ꯇꯝꯗꯅ ꯇꯧꯔꯝꯗꯥꯏꯅ‌ꯦ ꯑꯗꯨ ꯀꯃꯥꯏꯅ ꯇꯧꯔ ꯍꯣꯇ‌ꯦꯜ ꯃꯥꯟꯂꯩ ꯂꯩꯔꯝꯃꯤꯝ
ꯑꯁ ꯁꯨꯃꯥꯏꯅ ꯇꯧꯕꯅꯤꯗ ꯑꯩꯗꯤ ꯍꯥꯟꯅ ꯊꯥꯏꯅꯗꯒꯤ ꯊꯣꯡ ꯊꯥꯛꯄꯁꯨ ꯑꯗꯨꯝ ꯄꯥꯝꯖꯔꯛꯑꯦꯗꯅ ꯑꯗꯣ ꯑꯩꯗꯣ ꯃꯄꯥꯟ ꯂꯝꯗ ꯑꯥ ꯊꯕꯛ ꯀꯤ ꯀꯣꯆꯤꯡ ꯆꯠꯂꯨꯕꯗꯣ ꯑꯗꯨꯗꯩꯗ ꯍꯣꯁꯇꯦꯜ ꯂꯩꯃꯤꯟꯅꯕ ꯏꯃꯥꯟꯅꯕꯉꯩ ꯁꯨ ꯃꯣꯏ ꯃꯣꯏꯁꯨ ꯊꯨꯝ ꯑꯗꯨꯒꯤ ꯀꯣꯔꯁꯇ ꯇꯧ ꯂꯩ ꯍꯥꯏꯇꯥꯔꯦꯀꯣ ꯑꯩꯈꯣꯏ ꯃꯦꯅꯦꯖꯃꯦꯟꯒꯤ ꯍꯣꯇꯦꯜ ꯃꯦꯅꯦꯖꯃꯦꯟꯒꯤ ꯊꯕꯛ ꯀꯣꯔꯁ ꯇꯧꯔꯝꯕ ꯑꯗꯩꯗ ꯃꯣꯏꯅ ꯁꯨꯝ ꯍꯥꯏꯗꯤ ꯃꯣꯏꯗꯨ ꯃꯣꯏꯗꯤ ꯂꯣꯏ ꯊꯣꯡ ꯊꯥꯛꯄꯁꯨ ꯂꯣꯏ ꯍꯩꯌꯦꯕ ꯃꯣꯏꯗꯤ ꯑꯗꯣ ꯃꯣꯏꯒ ꯁꯨꯝ ꯂꯩꯃꯤꯟꯅꯕꯗꯨꯗ ꯑꯩ ꯁꯨ ꯏꯟꯇꯔꯦꯁꯇꯣ ꯍꯥꯟꯅꯒ ꯄꯥꯝꯖꯔꯛꯄꯒ ꯏꯟꯇꯔꯦꯁꯇꯣ ꯈꯪꯂꯩ ꯂꯩꯁꯤꯟꯒꯤꯕꯗꯨꯗ ꯑꯩ ꯌꯨꯝꯗ ꯍꯥꯏꯗꯣꯛꯇꯕꯤꯗ ꯑꯩ ꯑꯗꯨ ꯀꯣꯔꯁꯁꯨ ꯇꯧꯕꯅꯦꯕ ꯑꯗꯨꯒ ꯇꯧꯕ ꯂꯣꯏꯔꯀꯥꯟꯗ ꯂꯥꯛꯑꯒ ꯌꯨꯝꯗ ꯁꯨꯃꯥꯏ ꯁꯨꯃꯥꯏꯅ ꯍꯥꯏꯔꯒ ꯍꯥꯏꯗꯤ ꯌꯨꯝꯗꯁꯨ ꯑꯩꯈꯣꯏꯗꯤ ꯏꯆꯤꯜ ꯏꯅꯥꯎ ꯌꯥꯝꯗꯕꯅꯤꯅ ꯏꯃꯥ ꯏꯄꯥꯅꯁꯨ ꯑꯗꯨꯝ ꯍꯣꯏ ꯌꯥꯔꯦ ꯐꯔꯦ ꯑꯗꯨꯅ ꯇꯧꯔꯒ ꯍꯣꯇꯦꯜꯗꯣ ꯍꯥꯡꯒꯤꯕꯅꯦꯕ
ꯍꯣꯏꯅꯦ ꯑꯗꯨꯝ ꯐꯔꯦꯅꯦ ꯍꯣꯊꯤꯅ ꯍꯥꯡꯉꯒ ꯄꯩꯁꯥꯗꯣ ꯑꯗꯨꯅꯍ‌ꯦꯅ ꯂꯥꯛꯇꯣꯏꯅꯦꯕ
ꯑꯦ ꯄꯁꯥ ꯋꯥꯗꯤ ꯌꯥꯝꯕꯥ ꯐꯖꯅꯗꯤ ꯂꯥꯛꯑꯦ ꯍꯥꯏꯗꯤ ꯍꯣꯇꯦꯜꯁꯨ ꯂꯩꯇꯕꯅꯤꯅꯀꯣ ꯑꯗꯨꯗꯒꯤ ꯍꯥꯏꯥꯏꯗꯣ ꯑꯩꯈꯣꯏ ꯁꯥꯒꯤ ꯕꯨꯗꯤ ꯍꯣꯏ ꯁꯥꯒꯤꯕꯨꯗꯤ ꯑꯩꯈꯣꯏꯒꯤ ꯃꯇꯟꯒꯨꯝꯕ ꯊꯣꯡꯕꯗꯨꯒꯤ ꯑꯗꯨꯝ ꯃꯃꯤꯡ ꯆꯠꯂꯁꯨ ꯑꯩꯈꯣꯏꯗ ꯈ꯭ꯋꯥꯏ ꯃꯃꯤꯡ ꯆꯠꯂꯤꯁꯦ ꯆꯒꯦꯝ ꯐꯣꯕꯅꯦ ꯄꯣꯛꯆꯒꯦꯄꯣꯝꯕꯖꯤꯅꯦꯕ ꯑ ꯍꯣꯠꯇꯦꯜꯒꯗꯤ ꯐꯖꯅ ꯆꯥꯎꯈꯠꯂꯦ ꯑꯗꯒꯤ ꯑꯩꯅ ꯑꯃꯨꯛ ꯔꯦꯁꯇꯨꯔꯦꯟꯗ ꯊꯕꯛ ꯇꯧꯗꯨꯁꯨ ꯑꯩꯈꯣꯏ ꯍꯥꯟꯅ ꯑꯥꯗ ꯂꯩꯃꯤꯟꯅꯔꯝꯕ ꯏꯃꯥꯟꯅꯕꯒꯤ ꯔꯦꯁꯇꯨꯔꯦꯟꯅꯦꯕ ꯑꯗꯨꯗꯨꯗ ꯑꯩ ꯒꯦꯁꯁꯦ ꯑꯩꯈꯣꯏꯅ ꯄꯨꯕꯅꯤꯅ ꯑꯗꯨꯝ ꯁꯦꯂꯔꯤꯗꯨꯁꯨ ꯑꯗꯨꯝ ꯆꯥꯎꯅ ꯑꯗꯨꯝ ꯐꯪꯉꯦꯕ
ꯎꯝ
ꯑꯗꯨꯅ ꯍꯤꯡꯕꯒꯤꯗꯤ ꯍꯧꯖꯤꯛ ꯐꯥꯎꯕꯗꯤ ꯌꯥꯝ ꯀꯣꯝꯅ ꯍꯤꯡꯉꯦ ꯍꯥꯏꯇꯥꯔꯦ
ꯍꯟ ꯄꯣꯛꯆꯒꯦꯝ ꯅꯇꯕ ꯕꯤꯞ ꯆꯒꯦꯝꯗꯣ ꯑꯝꯇ ꯇꯧꯁꯤ
ꯑꯁ ꯕꯤꯞ ꯆꯒꯦꯝꯗꯤ ꯄꯨꯟꯁꯤ ꯇꯧꯗ꯭ꯔꯤ ꯑꯗꯨ ꯇꯧꯗ꯭ꯔꯨꯔ ꯂꯣꯏꯔꯦ ꯀꯩꯗꯧꯔꯒꯦ ꯑꯌꯥꯝꯕꯅ ꯇꯧꯁꯤ ꯍꯥꯏꯔꯒꯗꯤ
ꯑꯦ ꯕꯤꯑꯣꯏꯟ ꯇꯧꯔꯗꯣꯅꯤ
ꯕꯤꯐꯇꯨꯗꯤ ꯀꯩ ꯍꯥꯏꯗꯣꯏꯅꯣ ꯁꯥꯗꯣ ꯀꯟꯕꯅꯤꯅ ꯀꯣ ꯔꯦꯗ ꯃꯤꯠ ꯑꯣꯏꯕ ꯍꯥꯏꯗꯤ ꯃꯣꯏꯗꯤ ꯃꯁꯜꯅ ꯑꯌꯥꯝꯕ ꯑꯗꯨ ꯑꯣꯏꯕꯅꯤꯅ ꯃꯣꯏꯗꯨꯗꯤ ꯍꯣꯏ ꯕꯤꯐꯇꯣ ꯌꯥꯏ ꯊꯣꯛ ꯈꯣꯇꯣꯛꯑꯒ ꯇꯧꯕ ꯌꯥꯏ ꯌꯦꯡꯁꯤ ꯑꯅꯧꯕ ꯇ꯭ꯔꯥꯏ ꯇꯧꯕ ꯌꯥꯏ
ꯑꯦ ꯑꯅꯧ ꯑꯅꯧ ꯇ꯭ꯔꯥꯏ ꯇꯧ ꯒꯧ ꯆꯥꯗꯣꯅꯤꯑꯦ ꯍꯥꯟꯅꯩ ꯁꯨꯝ ꯍꯟꯖꯤꯟ ꯍꯟꯖꯤꯟ ꯍꯟꯖꯤꯟ ꯁꯨꯝ ꯆꯥ ꯂꯩꯗꯧꯔꯣ
ꯇꯧꯔꯁꯤ ꯇꯧꯔꯁꯤ
ꯍꯣꯏ ꯑꯗꯨꯗꯤ ꯑꯩꯈꯣꯏ ꯀꯥꯞꯆꯤꯜꯂꯛꯑꯗꯧꯅꯤꯀꫭ
ꯃꯥꯅꯤ ꯃꯥꯅꯤ ꯑꯆꯤꯟꯕ ꯍꯥꯏꯁꯦ ꯑꯩꯈꯣꯏꯗꯣ ꯐꯖꯅ ꯑꯃꯨꯇꯪ ꯄꯨꯟꯕ ꯀꯥꯡꯕꯨꯗꯣ ꯑꯩꯈꯣꯏ ꯍꯥꯟꯅ ꯄꯨꯜꯂꯝꯕ ꯀꯥꯡꯕꯨꯗꯣ ꯑꯣꯢ ꯍꯥ ꯅ ꯅꯩꯈꯥꯏꯕꯤ ꯀꯥꯡꯕꯨꯗꯣ ꯑꯗꯣ ꯐꯖꯅ ꯄꯥꯎ ꯐꯥꯎꯅꯔꯁꯤ ꯍꯥꯟꯅ ꯈꯣꯡꯀꯨꯞ ꯑꯃꯁ ꯁꯦꯝꯃꯒ ꯋꯥꯠꯆꯦꯞ ꯇꯕꯨ ꯑꯣꯏꯔꯁꯨ ꯑꯗꯨꯗꯨꯒ ꯄꯥꯎꯗꯣ ꯐꯖꯅ ꯐꯥꯎꯅꯔꯒ ꯋꯥꯔꯤꯗꯣ ꯁꯥꯟꯅꯔꯁꯦ ꯑꯗꯨꯒ ꯃꯇꯝ ꯑꯃ ꯂꯦꯞꯄꯁꯤ ꯃꯐꯝ ꯑꯃ ꯂꯦꯞꯅꯔꯒ ꯑꯗꯨꯗ ꯑꯗꯨꯝ ꯄꯨꯂꯞ ꯇꯧꯔꯁꯦꯕ
ꯑꯣꯏ ꯌꯥꯏꯅ
ꯍꯣꯏ ꯆꯥꯕ ꯊꯛꯄꯩꯗꯤ ꯑꯩ ꯂꯣꯏ ꯇꯧꯔꯅꯤ ꯌꯥꯔꯦ
ꯑ ꯑꯗꯣ ꯑꯊꯨꯕꯤ ꯑ ꯑꯊꯨꯕꯤꯗꯗꯤ ꯇꯧꯗ ꯌꯥꯗꯦꯀꯣ
ꯍꯣꯏꯅꯦ ꯑꯊꯨꯕꯤꯗ ꯇꯧꯗꯣꯏꯅꯤ ꯀꯩꯅꯣꯅꯦ ꯍꯟꯗꯛ ꯏꯀꯨꯏ ꯀꯨꯏꯗꯅ ꯇꯧꯔꯁꯤ ꯀꯩꯗꯧꯔꯒꯦ ꯍꯟꯗꯛꯀꯤ ꯍꯞꯇꯥ ꯑꯃꯁꯤ ꯃꯅꯨꯡꯗ
ꯇꯧꯁꯤ ꯇꯧꯁꯤ ꯑꯗꯨ ꯀꯨꯏꯗꯅ ꯑꯩꯈꯣꯏꯗꯤ ꯑꯩꯈꯣꯏꯁꯨ ꯑꯗꯨꯗꯥ ꯍꯥꯏꯔꯥꯗꯤ ꯉꯥꯏ ꯂꯩꯕꯅꯤ
ꯋꯥ
ꯍꯣꯏ ꯑꯗꯨꯗꯤ ꯅꯪꯁꯨ ꯊꯥꯕꯛ ꯆꯤꯜꯂꯝꯉꯤ ꯑꯗꯨꯗꯤ ꯑꯩꯁꯨ ꯊꯕꯛ ꯑꯃ ꯆꯠꯊꯣꯛꯏ ꯏꯃꯥꯟꯅꯕ ꯄꯨꯟꯗꯧ ꯈ ꯂꯩꯌꯦꯅ ꯊꯝꯃꯒꯦ
ꯍꯣꯏ ꯍꯣꯏ ꯍꯣꯏ ꯏꯕ ꯑꯩꯁꯨ ꯁꯣꯝꯗ ꯃꯇꯝ ꯌꯧꯁꯤꯜꯂꯛꯑꯦ ꯑꯣꯐꯤꯁꯇꯨ ꯐꯖꯅ ꯂꯣꯏꯁꯤꯜꯂꯒ ꯆꯠꯂꯨꯒꯦ ꯑꯗꯣ ꯀꯩꯁꯨꯃꯥꯏꯅ ꯇꯧꯅꯤ ꯒ꯭ꯔꯨꯞꯇꯧ ꯍꯣꯔꯦ ꯅ ꯑꯩ ꯁꯦꯝꯃꯛꯑꯒꯦꯀꯣ
ꯍꯣꯏꯅꯦ ꯁꯦꯝꯃꯣ
ꯍ ꯍꯣꯏ ꯊꯝꯃꯦ ꯊꯝꯃꯦ